ꯍꯜꯂꯣ
ꯑꯥ ꯇꯥꯕꯔꯣ
ꯇꯥꯏꯌꯦ
ꯀꯩꯇꯣꯏ ꯗꯣꯏꯅꯣ
ꯋꯥꯀꯤꯡ ꯆꯠꯂꯤꯅꯦ
ꯑꯣ
ꯍꯤꯟꯆꯥꯛ ꯆꯥꯔꯕꯣ
ꯆꯥꯗꯦ ꯑꯩꯈꯣꯏꯒꯤ ꯗ꯭ꯌꯨꯇꯤꯗ ꯂꯩꯌꯦ
ꯅꯡꯗꯤ ꯅꯟꯗꯤ ꯀꯔꯤ ꯇꯧꯗꯣꯏꯅꯣ ꯅꯪꯗꯤ ꯑꯥ ꯉꯁꯤ ꯀ꯭ꯂꯥꯁ ꯆꯠꯄ꯭ꯔꯥ
ꯆꯠꯂꯦ ꯀ꯭ꯂꯥꯁ ꯇꯧꯋꯦ ꯀ꯭ꯂꯥꯁ ꯐꯥꯏꯚ ꯇꯧꯋꯦ
ꯑꯣ ꯄꯨꯡ ꯀꯌꯥꯗ ꯆꯠꯂꯦ ꯅꯪ
ꯄꯨꯡ ꯊ꯭ꯔꯤꯗ ꯆꯠꯂꯦ
ꯄꯨꯡ ꯊ꯭ꯔꯤꯗꯔꯥ
ꯑꯥ
ꯑ‌ꯣ ꯑꯣ ꯀ꯭ꯂꯥꯁꯇꯥ ꯀꯔꯤ ꯀꯔꯤ ꯇꯥꯛꯄ꯭ꯔꯥ ꯑꯣꯖꯥꯅ
ꯑꯣꯖꯥꯅ ꯃꯌꯥꯝ ꯇꯥꯛꯑꯦ ꯃꯦꯗꯤꯁꯤꯟ ꯃꯌꯥꯝ ꯇꯥꯛꯑꯦ ꯍꯤꯗꯥꯛ ꯃꯃꯤꯡ ꯃꯌꯥꯝ ꯇꯥꯛꯑꯦ
ꯑ‌ꯣ ꯑꯗꯨꯒ ꯋꯥꯕ꯭ꯔꯣ ꯋꯥꯕ꯭ꯔꯣ ꯑꯗꯨꯗꯤ
ꯋꯥꯏꯑꯦ ꯅꯪ ꯀꯩꯗꯣꯏꯅꯣ
ꯑꯩꯗꯤ ꯎꯝ ꯗꯨꯇꯤꯗ ꯂꯦꯞꯄꯒ ꯂꯩꯌ‌ꯦ ꯋꯥꯔꯠꯗ ꯄꯣꯁ ꯇ‌ꯣꯕꯒꯤ ꯂ‌ꯦꯛꯄꯒ ꯂꯩꯌ‌ꯦ ꯗ꯭ꯌꯨꯇꯤꯗ
ꯏꯕꯥꯅꯤ ꯀꯣꯏꯕ ꯆꯥꯠꯁꯦ ꯀꯣ
ꯍꯣꯏ ꯆꯥꯛꯁꯦ ꯀꯗꯥꯏ
ꯕꯖꯥꯔꯗ ꯑꯥ ꯁꯟꯗꯦꯗ ꯆꯠꯁꯦ ꯕꯖꯥꯔ ꯆꯠꯁꯦꯀꯣ
ꯍꯣꯏ ꯆꯠꯁꯦ ꯁꯤꯡꯖꯨꯁꯨ ꯁꯤꯡꯖꯨꯁꯨ ꯆꯥꯁꯦ ꯀꯣ ꯁꯟꯗꯦꯗꯥ
ꯆꯥꯁꯦ ꯃꯤꯃꯤꯒ ꯇꯧꯔꯒ ꯆꯥꯁꯦꯀꯣ
ꯍꯣꯏ ꯁꯤꯡꯖꯨꯁꯨ ꯍꯥꯎꯋꯦꯀꯣ
ꯍꯎꯋꯦ ꯅꯪ ꯀꯩ ꯏꯟꯖꯥꯡ ꯆꯥꯒꯦ
ꯉꯁꯤꯔꯥ ꯑꯌꯨꯛ ꯑꯌꯨꯛ ꯇꯔꯥ
ꯑꯥ ꯑꯌꯨꯛꯇ
ꯑ ꯑꯌꯨꯗꯗꯤ ꯑꯩꯈꯣꯏꯗꯤ ꯗꯥꯜ ꯆꯥꯏ
ꯍꯥꯎꯕ꯭ꯔꯣ
ꯗꯥꯜꯗꯤ ꯍꯥꯎꯇ‌ꯦꯗ ꯑꯗꯨꯝ ꯆꯥꯕꯒꯤ ꯍꯥꯎꯇꯦ ꯗꯥꯜꯗꯤ ꯅꯈꯣꯏꯗꯦ ꯅꯟꯗꯤ
ꯑꯈꯣꯏꯗꯤ ꯌꯦꯔꯨꯝ ꯆꯥꯏꯌꯦ
ꯌꯦꯔꯨꯝꯔꯥ ꯑꯩꯌꯥ ꯌꯦꯔꯨꯝ ꯕꯣꯏꯜꯔꯥ ꯐ꯭ꯔꯥꯏꯔꯥ
ꯕꯣꯏꯜ ꯇꯧꯕꯗꯣ ꯆꯥꯏꯌꯦ
ꯑꯣ ꯑꯥ ꯍꯥꯎꯕ꯭ꯔꯣ ꯑꯗꯨꯗꯤ
ꯍꯥꯎꯋꯦ
ꯑꯣ
ꯏꯕꯥꯅꯤ ꯕꯖꯥꯔꯗ ꯑꯦꯟꯁꯥꯡ ꯂꯩꯕ ꯆꯠꯁꯦꯀꯣ
ꯍꯣꯏ ꯍꯣꯏ ꯉꯥꯏꯔꯤꯅꯤꯀꯣ
ꯅꯨꯡꯉꯥꯏꯅꯤꯀꯣ ꯏꯕꯥꯅꯤ ꯍꯣꯏ ꯃꯌꯥꯝ ꯀꯣꯏꯕ ꯃꯌꯥꯝ ꯆꯠꯁꯦꯀꯣ
ꯍꯣꯏ ꯎꯞ ꯑꯗꯨꯗꯤ ꯍꯧꯖꯤꯛꯀꯥꯟꯗꯤ ꯅꯈꯣꯏꯗꯤ ꯑꯥ ꯍꯤꯡꯉꯣ ꯆꯥꯎꯔꯕ꯭ꯔꯥ ꯍꯤꯡꯉꯣ
ꯍꯩꯅꯧ ꯍꯩꯅꯧ ꯆꯥꯏꯌꯦ
ꯑꯣ ꯍꯥꯎꯕ꯭ꯔꯥ ꯑꯥ ꯈꯣꯏꯗꯤ ꯆꯥꯏꯌꯦ ꯑꯗꯨꯁꯨ ꯌꯥꯝꯅ ꯆꯥꯗꯦ ꯐꯝꯗꯦ ꯑꯩꯈꯣꯏꯒꯤ ꯁꯥꯏꯠꯇꯗꯤ ꯕꯖꯔꯗ ꯆꯠꯇꯦ ꯑꯩꯈꯣꯏꯗꯤ ꯑꯗꯨꯕꯨ ꯑꯩꯈꯣꯏꯗꯤ ꯐꯟꯗꯦ
ꯕꯖꯥꯔꯗ ꯏꯕꯥꯅꯤ ꯆꯠꯄꯗ ꯑꯩ ꯄꯨꯔꯛꯀꯦꯀꯣ
ꯍꯣꯏ ꯄꯨꯔꯛꯑꯣ ꯆꯠꯁꯦ ꯀꯣ ꯍꯣꯏ ꯇꯀꯦꯠ ꯇ꯭ꯔꯁꯤꯀꯣ ꯄꯨꯔꯥꯒꯥ ꯌꯥꯝ ꯑꯗꯨꯗꯤ ꯅꯪ ꯀ꯭ꯂꯥꯁ ꯀꯌꯥꯗ ꯇꯝꯃꯦ
ꯑꯩ ꯀ꯭ꯂꯥꯁ ꯇꯨꯋꯌꯦꯜꯕ ꯇꯝꯃꯦ
ꯑꯁ ꯊꯣ ꯅꯪꯒꯤ ꯏꯁꯇ꯭ꯔꯤꯝꯗꯤ ꯀꯔꯤ ꯏꯁꯇ꯭ꯔꯤꯝꯅꯣ
ꯁꯥꯏꯟꯁꯅꯤ
ꯑꯣ ꯁꯥꯏꯟꯁ ꯑꯩꯗꯤ ꯃꯦꯗꯤꯀꯦꯜ ꯂꯥꯏꯟꯗ ꯆꯠꯂꯦ
ꯑꯥ ꯍꯥꯏꯌꯦꯀꯣ
ꯍꯣꯏ ꯑꯩꯗꯤ ꯗꯣꯛꯇꯔ ꯇꯥꯝꯃꯦ
ꯌꯥꯝꯅ ꯋꯥꯕꯔꯣ ꯅꯨꯡꯉꯥꯏꯕ꯭ꯔꯣ
ꯍꯣꯏ ꯅꯨꯡꯉꯥꯏ ꯅꯨꯡꯉꯥꯏꯌꯦ ꯑꯗꯨꯁꯨ ꯈꯤꯇꯪꯗꯤ ꯋꯥꯔꯦ ꯋꯥꯑꯦ
ꯅꯪ ꯍꯣꯁꯄꯤꯇꯥꯜꯗ ꯑꯗꯨꯝ ꯆꯠꯂꯦ ꯑꯗꯨꯗꯤ
ꯍꯣꯏ ꯑꯩꯗꯤ ꯍꯣꯁꯄꯤꯇꯥꯜꯗ ꯑꯗꯨꯝ ꯆꯠꯂꯦ ꯗꯨꯇꯤ ꯑꯗꯨꯝ ꯆꯠꯂꯦ
ꯑꯌꯨꯛꯁꯨ ꯆꯠꯄ꯭ꯔꯣ
ꯑꯌꯨꯛꯗꯤ ꯆꯠꯇꯦ ꯗꯤꯁ ꯇꯥꯏꯝꯗꯤ ꯏꯚꯅꯤꯡꯗ ꯆꯠꯂꯦ
ꯑꯣ
ꯑꯥ ꯅꯨꯡꯗꯥꯟꯗꯤ ꯆꯥꯛꯇꯦ ꯅꯨꯡꯗꯥꯥꯟ ꯆꯥꯄꯜ ꯂꯣꯏꯔꯦ ꯅꯨꯡꯗꯥꯡꯒꯤꯗꯤ ꯍꯧꯖꯤ ꯀꯟꯗꯤ ꯏꯕꯅꯤ ꯏꯇ ꯆꯠꯂꯦ
ꯅꯨꯡꯗꯥꯡꯗ ꯅꯪ ꯇꯨꯝꯕ ꯐꯪꯕ꯭ꯔꯣ
ꯍꯣꯏ ꯇꯨꯝꯃ ꯐꯝꯃꯦ ꯅꯨꯡꯗꯥꯡ ꯇꯗꯤ
ꯃꯦꯗꯤꯀꯦꯜ ꯇꯝꯕꯁꯨ ꯌꯥꯝ ꯋꯥꯏ ꯍꯥꯏꯌꯦꯀꯣ
ꯍꯣꯏ ꯅꯥꯝ ꯄꯥꯝꯕ꯭ꯔꯣ
ꯄꯥꯝꯃꯦ ꯑꯩꯁꯨ ꯇꯝꯅꯤꯡꯉꯦ
ꯎꯝ ꯑꯩꯈꯣꯏ ꯑꯥ ꯑꯗꯨꯗꯤ ꯅꯪ ꯀ꯭ꯂꯥꯁ ꯇꯨꯌꯦꯜꯐ ꯂꯣꯏꯔꯒ ꯅꯪꯁꯨ ꯀꯔꯤ ꯅꯪꯁꯨ ꯇꯝꯅꯤꯡꯕ꯭ꯔ ꯑꯥ ꯇꯝꯃꯣꯏꯔꯥ
ꯑꯩꯁꯨ ꯇꯝꯅꯤꯡꯂꯦ
ꯀꯔꯤ ꯀꯔꯤ ꯀꯔꯤ ꯀꯔꯤ ꯇꯝꯅꯤꯡꯉꯌꯦ ꯅꯔꯁꯔ ꯗꯣꯛꯇꯔꯥ ꯐꯥꯔꯃꯥꯁꯤꯔ
ꯗꯣꯛꯇꯔ ꯇꯝꯅꯤꯡꯉꯦ
ꯅꯁꯨ ꯗꯣꯛꯇꯔ ꯇꯥꯅꯦꯕ꯭ꯔꯣ
ꯑꯥ
ꯍꯣꯏ ꯗꯥꯛꯇꯔꯁꯨ ꯋꯥꯗꯣꯏ ꯋꯥꯑꯦ ꯑꯗꯨꯁꯨ ꯐꯩꯌꯦ ꯗꯣꯛꯇꯔ ꯂꯣꯏꯔꯗꯤ ꯗꯣꯛꯇꯗꯤꯀꯣ ꯗꯣꯛꯇꯔꯒꯤ ꯀꯣꯔꯁ ꯂꯣꯏꯔꯗꯤ ꯐꯥꯁꯇꯤ ꯐꯥꯏꯌꯦ ꯅꯠꯇ꯭ꯔꯥ
ꯑꯩꯁꯨ ꯗꯣꯛꯇꯔ ꯄꯥꯝꯃꯦꯀꯣ
ꯍꯣꯏ ꯗꯣꯛꯇꯔꯗꯤ ꯐꯩꯌꯦꯀꯣ ꯅꯠꯇ꯭ꯔꯥ
ꯃꯥꯅꯦ
ꯎꯝ ꯑꯣ
ꯅꯪ ꯀꯩꯗꯧ ꯏꯅꯣ
ꯍꯥ ꯑꯩꯗꯤ ꯂꯦꯄꯄꯒ ꯂꯩꯌꯦ
ꯍꯧꯖꯤꯛꯇꯣ
ꯑ ꯍꯧꯖꯤꯛꯁꯨ ꯂꯦꯄꯒ ꯂꯩꯌꯦ
ꯑꯥ
ꯍꯣꯏ ꯆꯅꯤꯡꯉꯦ
ꯆꯁꯤꯔꯥ
ꯍꯣꯏ ꯁꯕꯦꯗꯔꯥ ꯁꯟꯗꯦꯗ ꯍꯣꯏ ꯍꯣꯏ ꯁꯟꯗꯤꯗ ꯆꯁꯦ ꯁꯟꯗꯤꯗ ꯆꯥꯁꯜ ꯍꯣꯏ ꯍꯣꯏ ꯎꯝ ꯑꯗꯨꯗꯤ ꯅꯪ ꯌꯨꯝꯗ ꯂꯩꯕ꯭ꯔꯣ ꯍꯣꯁꯇꯦꯜꯗ ꯂꯩꯕꯣꯔ ꯍꯣꯁꯇꯦꯜꯗꯔ ꯌꯨꯝꯗꯥ ꯂꯩꯕ꯭ꯔꯣ ꯍꯣꯁꯇꯦꯜꯗ ꯎꯝ ꯅꯪꯒꯤ ꯑꯣ ꯅꯪꯒꯤ ꯍꯣꯁꯇꯦꯜꯗ ꯅꯨꯡꯉꯥꯏꯕ꯭ꯔꯣ
ꯅꯨꯡꯉꯥꯏꯇꯤꯌꯦ ꯌꯥꯝ ꯋꯥꯏꯑꯦ
ꯑꯦ ꯌꯥꯝ ꯌꯥꯝꯃꯣꯏꯌꯦ ꯅꯪꯒꯤ ꯑꯦ ꯍꯤꯟꯖꯥꯝꯗꯣ ꯀꯃꯥꯏꯅ ꯄꯤꯌꯦ ꯅꯪꯒꯤ ꯍꯣꯁꯇꯦꯜꯗ
ꯗꯥꯜ ꯄꯤꯌꯦ ꯑꯗꯨꯒ ꯆꯤꯛꯀꯟ ꯄꯤꯌꯦ ꯐꯤꯁꯇꯤ ꯄꯤꯗꯦ
ꯍꯣꯏ ꯐꯤꯁꯇꯤ ꯄꯤꯗꯦ ꯑꯩꯈꯣꯏꯒꯤ ꯍꯣꯁ ꯇꯣꯗꯤ ꯐꯤꯁꯁꯨ ꯄꯤꯌꯦ ꯆꯤꯛꯀꯟꯁꯨ ꯄꯤꯌꯦ ꯌꯤꯔꯨꯝꯁꯨ ꯄꯤꯌꯦ
ꯅꯣꯏꯒꯤ ꯍꯣꯁꯇꯦꯜ ꯗꯤ ꯌꯥꯝ ꯐꯩꯌꯦꯀꯣ
ꯍꯣꯏ ꯌꯥꯝ ꯐꯩꯌꯦ ꯑꯗꯨꯁꯨ ꯎꯝ ꯍꯥꯎꯇꯦ
ꯍꯥꯎꯇꯦ
ꯍꯣꯏ ꯍꯣꯏ ꯍꯧꯇꯦ
ꯍꯣꯏ ꯅꯣꯏꯅ ꯊꯣꯡꯕ꯭ꯔꯣ
ꯑꯈꯣꯏꯅ ꯊꯨꯝꯗꯦ ꯑꯈꯣꯏꯒꯤ ꯀꯣꯛꯅ ꯊꯨꯝꯃꯦ
ꯎꯝ
ꯑꯈꯣꯏꯒꯤ ꯀꯨꯛ ꯑꯃ ꯑꯅꯤ ꯂꯩꯌꯦ ꯃꯥ ꯃꯥ ꯃꯥ ꯃꯥꯅ ꯎꯝ ꯃꯥꯅ ꯃꯣꯔꯅꯤꯡꯗ ꯊꯨꯝꯃꯦ ꯑꯃꯅ ꯏꯚꯤꯅꯤꯡꯗ ꯊꯨꯝꯃꯦ ꯑꯗꯨꯁꯨ ꯐꯥꯎꯇꯦ
ꯅꯪꯒꯤ ꯃꯈꯣꯟꯖꯦ ꯌꯥꯝ ꯐꯖꯩ ꯀꯣ
ꯇꯤꯝꯕꯔꯥ
ꯃꯥꯅꯦ ꯅꯪꯒꯤ ꯃꯈꯣꯟꯗꯣ ꯃꯌꯥꯝ ꯅꯨꯡꯁꯤꯀꯣ
ꯍꯣꯏ ꯅꯪꯒꯤꯁꯨꯅꯦ ꯗꯤ ꯏꯀꯥꯏꯌꯦꯀꯣ
ꯏꯀꯥꯏꯒꯅꯣꯀꯣ
ꯑꯩꯒꯤ ꯑꯗꯨꯗꯤ ꯅꯪ ꯍꯣꯔꯦꯟ ꯀꯔꯤ ꯇꯣꯏ ꯇꯣꯏꯗꯣꯏꯔꯥ
ꯍꯣꯔꯦꯟ ꯁꯤꯗꯒꯤ ꯍꯜꯂꯒ ꯀꯣ ꯑꯣꯁ ꯍꯣꯁꯇꯦꯜꯗ ꯍꯣꯁꯇꯦꯜꯗ ꯅꯣꯠꯁ ꯃꯌꯥꯝ ꯏꯒꯅꯤ
ꯑꯝ ꯑꯣ ꯅꯣꯠꯁ ꯑꯩꯁꯨ ꯍꯜꯂꯔꯒ ꯍꯜꯂꯔꯒ ꯑꯩꯁꯨ ꯏꯕ ꯌꯥꯎꯅꯤ ꯏꯒꯅꯤ ꯑꯩꯁꯨ ꯑꯗꯨꯒ ꯋꯥꯔꯤꯗꯤ ꯑꯩꯗꯤ ꯇꯨꯝꯒꯦ
ꯋꯥꯔꯗꯤ ꯇꯨꯝꯗꯣꯏꯕ
ꯍꯣꯏ ꯋꯥꯔꯗꯤ ꯇꯨꯝꯒꯦ ꯑꯗꯨꯒ ꯋꯥ ꯅꯠꯇ꯭ꯔꯗꯤ ꯑꯗꯨ ꯅꯠꯇ꯭ꯔꯗꯤ ꯑꯩ ꯅꯣꯠꯁ ꯏꯒꯦ ꯅꯣꯠꯁ ꯅꯠꯇꯦ ꯀꯦꯁ ꯄꯦꯁꯦꯟꯒꯤ ꯀꯦꯁ ꯏꯒꯦ
ꯏꯌꯣ ꯑꯩꯈꯣꯏꯕꯥꯅꯤ ꯁꯥꯏꯀꯜ ꯊꯧꯔꯒꯁꯨ ꯆꯠꯁꯤꯀꯣ ꯕꯖꯥꯔꯗ
ꯍꯣꯏ ꯅꯪ ꯁꯥꯏꯀꯜ ꯍꯣꯏ ꯅꯪ ꯁꯥꯏꯀꯜ ꯔꯥꯏꯠ ꯇꯧꯕ ꯍꯩꯕ꯭ꯔ
ꯍꯩꯌꯦ ꯑꯩ ꯁꯥꯏꯀꯜ ꯊꯧꯕ ꯍꯩꯌꯦ ꯅꯪꯗꯣ ꯑꯩꯒꯤ
ꯍꯣꯏ ꯑꯩꯗꯤ ꯍꯥꯏꯇꯦ ꯅꯪꯅ ꯑꯩꯒꯤ ꯇꯥꯛꯄꯤꯌꯣꯀꯣ
ꯇꯥꯛꯄꯤꯒꯦꯀꯣ ꯎꯝ ꯑꯗꯨꯒ ꯅꯪꯗꯣ ꯑꯩꯒꯤ ꯇꯨꯡꯗ ꯐꯝꯃꯒ ꯑꯩꯅ ꯄꯨꯒꯦꯀꯣ
ꯍꯣꯏ ꯍꯣꯏ ꯃꯥꯅꯤ ꯑꯗꯨꯗꯤ ꯅꯨꯡꯉꯥꯏꯔꯅꯤ ꯍꯣꯏ ꯃꯥꯅꯤ l ꯑꯗꯨꯗꯤ ꯍꯣꯔꯦꯟ ꯀꯔꯤ ꯍꯦꯟꯖꯟ ꯊꯣꯡꯒꯦ ꯅꯪꯒꯤ ꯍꯣꯁꯇꯦꯜꯗ ꯄꯤꯒꯦ ꯅꯔꯤ ꯀꯔꯤ ꯍꯤꯡꯖꯥꯡꯅꯣ
ꯍꯣꯔꯦꯟꯗꯤ ꯅꯨꯡꯗꯥꯡꯗꯤ ꯀꯣ ꯗꯥꯜ ꯄꯤꯒꯅꯤ ꯑꯗꯨꯒ ꯃꯣꯔꯣꯛ ꯃꯦꯠꯄꯒ ꯄꯤꯒꯅꯤ ꯀꯣ
ꯑꯣ ꯑꯗꯨ ꯑꯩꯈꯣꯏꯗꯤ ꯉꯁꯤꯗꯤ ꯌꯦꯔꯨꯝ ꯄꯤꯒꯦ
ꯅꯣꯏꯗꯤ ꯍꯥꯎꯗꯣꯔꯦꯀꯣ
ꯍꯣꯏ
ꯑꯩꯈꯣꯏꯗꯤ ꯍꯋꯥꯏꯅꯦ ꯍꯥꯎꯇꯕ
ꯑꯥ ꯑꯗꯨꯗꯤ ꯅꯈꯣꯏ ꯁꯝꯃꯔ ꯚꯦꯀꯦꯁꯟꯒꯨꯝꯕ ꯐꯝꯕ꯭ꯔꯥ
ꯁꯝꯃꯔ ꯚꯦꯀꯦꯁꯟ ꯑꯃꯨꯛ ꯑꯃꯨꯛ ꯐꯪꯉꯦ ꯃꯌꯥꯝ ꯐꯪꯗꯦ
ꯑꯣ ꯇꯤꯁ ꯇꯥꯏꯝꯗꯤ ꯐꯝꯕ꯭ꯔꯥ
ꯑ ꯐꯪꯉꯦ ꯅꯍꯥꯟ ꯄꯤꯌꯦ ꯁꯚꯦꯟ ꯁꯚꯦꯟ ꯁꯚꯦꯟ ꯗꯦꯖ ꯄꯤꯌꯦ ꯍꯧꯖꯤꯛꯇꯤ ꯂꯣꯏꯔꯦ
ꯑꯣ ꯌꯨꯝꯗ ꯆꯠꯄ꯭ꯔ
ꯆꯠꯂꯦ ꯌꯨꯝꯗ ꯃꯌꯥꯝ ꯅꯨꯡꯉꯥꯏꯔꯛꯑꯦ ꯑꯗꯨꯒ ꯑꯃꯨꯛ ꯍꯜꯂꯛꯑꯦ ꯑꯗꯨꯒ ꯀ꯭ꯂꯥꯁ ꯌꯥꯎꯋꯦ
ꯑꯥ
ꯅꯨꯡꯉꯥꯏꯔꯤꯕ꯭ꯔꯣ
ꯅꯨꯡꯉꯥꯏꯌꯦ ꯅꯪꯗꯤ ꯅꯨꯡꯉꯥꯏꯔꯤꯕ꯭ꯔꯣ꯫
ꯍꯣꯏ ꯅꯨꯡꯉꯥꯏꯌꯦ꯫
ꯑꯩꯗꯤ ꯆꯥꯛ ꯂꯥꯝꯃꯦ꯫
ꯑꯩꯁꯨ ꯂꯥꯝꯃꯦ ꯑꯆꯥꯄꯣꯠ ꯆꯥꯅꯤꯡꯉꯦꯀꯣ꯫
ꯍꯣꯏ ꯑꯆꯥꯄꯣꯠ ꯆꯥꯅꯤꯡꯉꯦ꯫ ꯑꯗꯨꯁꯨ ꯑꯩꯈꯣꯏꯗꯤ ꯆꯥꯄ ꯌꯥꯗꯦ꯫
ꯀꯩꯒꯤꯅꯣ꯫
ꯋꯥꯔꯠꯇ ꯋꯥꯔꯠꯗ ꯂꯩꯕꯒꯤ ꯆꯥꯄ ꯌꯥꯗꯦ ꯏꯁꯇꯥꯐ ꯅ꯭ꯔꯁꯅ ꯆꯩꯒꯅꯤ꯫
ꯃꯄꯥꯟꯗ ꯊꯣꯛꯑꯒ ꯆꯥꯕ ꯌꯥꯕꯗꯤ꯫
ꯍꯣꯏ ꯌꯥꯗꯦ ꯑꯩꯈꯣꯏꯗꯤ꯫ ꯎꯝ ꯑꯩꯈꯣꯏꯗꯤ ꯑꯩꯈꯣꯏꯒꯤ ꯗꯨꯇꯤ ꯇꯣ ꯇꯣꯗ꯭ꯔꯤ ꯇꯣꯗ꯭ꯔꯤꯗꯤ ꯑꯩꯈꯣꯏꯒꯤ ꯁꯤꯅꯤꯌꯔꯅ ꯆꯩꯔꯅꯤ ꯑꯩꯈꯣꯏꯗ꯫
ꯗꯣꯛꯇꯔꯗꯤ ꯃꯄꯥꯟꯗ ꯊꯣꯛꯑꯒ ꯋꯥꯔꯠꯇꯒꯤ ꯆꯥꯄꯣꯠ ꯆꯥꯕ ꯌꯥꯗꯕ꯭ꯔꯥ꯫
ꯍꯣꯏ ꯑꯩꯈꯣꯏꯗꯤ ꯏꯁꯇꯤꯜ ꯑꯩꯈꯣꯏꯗꯤ ꯍꯧꯖꯤꯛꯇꯤ ꯏꯌꯔ ꯁꯤꯀꯦꯟ ꯏꯌꯔ ꯁꯨꯃꯥꯏꯅ ꯇꯧꯕꯒꯤ ꯆꯥꯕ ꯌꯥꯗꯦ꯫
ꯅꯣꯏꯗꯤ ꯌꯥꯝ ꯋꯥꯔꯝꯃꯅꯤꯀꯣ꯫
ꯎꯝ꯫
ꯑ ꯅꯦꯛꯁ ꯇꯥꯏꯝꯗꯤ ꯇꯨꯒꯦꯗꯔ